ꯑꯣ
ꯇꯥꯔꯕꯣ
ꯇꯥꯔꯦ ꯇꯥꯔꯦ
ꯎꯝ
ꯇꯔꯔꯕꯅꯝ
ꯇꯥꯥꯟꯗꯔ
ꯑꯣ ꯑꯣ ꯑꯩꯁꯦ ꯅꯪꯁ ꯅꯪꯅ ꯀꯩꯅꯣ ꯇꯧꯗꯦ ꯍꯥꯏꯕꯗꯣ ꯀꯥꯎꯔꯦ ꯍꯪꯕ ꯂꯥꯛꯄꯒ ꯀꯔꯤ ꯀꯃꯥꯏꯅ ꯇꯧꯕꯅꯣꯁꯨ ꯑꯝꯇ ꯈꯪꯗ ꯐ꯭ꯔꯦ ꯏꯃꯥꯟꯅꯕꯤꯁꯦ ꯀꯔꯤ ꯑꯣꯏꯅ ꯉꯝꯗ꯭ꯔꯤꯅꯣ ꯅꯪ ꯅ ꯁꯥꯥ ꯉꯝꯗꯦ ꯍꯥꯏꯕ ꯠꯇꯕꯣ
ꯑꯩꯒꯤ ꯅꯨꯡꯉꯥꯏꯇꯕꯁꯤꯗꯤ ꯁꯨꯔꯦ ꯑꯗꯨꯅꯦ ꯁꯤꯟ ꯁꯨꯔꯦꯗꯨꯅ ꯑꯩꯒꯤ ꯅꯨꯡꯉꯥꯏꯇꯕꯁꯤꯗꯤ ꯀꯔꯤ ꯂꯩꯥꯏꯅꯥꯅꯣꯅ ꯈꯪꯗ꯭ꯔꯦ ꯑꯗꯣ ꯀꯩꯅꯣ ꯇꯧꯋꯦ ꯍꯟꯗꯛꯄꯨꯗꯤ ꯑꯩ ꯃꯤꯠꯁꯦ ꯀꯇꯧꯔꯤ ꯑꯩꯈꯣꯏꯒꯤ ꯆꯣꯟꯊꯔꯛꯄ ꯍꯥꯏꯇꯥꯔꯦ ꯀꯖꯦ ꯁꯨꯝ ꯆꯣꯟꯊꯔꯛꯄꯗꯒꯤ ꯃꯤꯠꯀꯤ ꯃꯤꯠꯀꯤ ꯃꯊꯛꯁꯦ
ꯑꯣ ꯑꯣ
ꯆꯣꯟꯊꯔꯛꯄ ꯆꯣꯟꯊꯔꯛꯄꯗ ꯑꯩꯈꯣꯏꯒꯤ ꯃꯤꯠꯁꯤꯁꯨ ꯀꯨꯞꯁꯤꯜꯂꯛꯄꯗꯒꯤ ꯎꯔꯛꯇꯕ ꯍ ꯎꯔꯛꯇꯕꯗꯒꯤ ꯑꯩꯁꯦ ꯀꯩꯅꯣꯗ ꯔꯤꯝꯁꯇ ꯆꯠꯂꯒ ꯁꯔꯖꯔꯤ ꯑꯃ ꯇꯧꯔꯨꯔꯦꯅꯦ ꯅꯪꯕꯨ
ꯑꯣ ꯍꯣꯏ ꯍꯣꯏ ꯍꯣꯏ
ꯑ ꯇꯧꯔꯨꯕꯁꯤꯗ ꯀꯃꯥꯏꯅ ꯇꯧꯒꯦꯗ ꯃꯣꯏꯅ ꯍꯥꯏꯔꯛꯏꯁꯦ ꯎꯝ ꯑꯩꯈꯣꯏꯒꯤ ꯆꯟꯊꯔꯛꯄ ꯁꯔꯨꯛꯁꯦ ꯂꯧꯊꯣꯛꯇꯣꯏꯅꯤ ꯂꯧꯊꯣꯛꯇꯣꯏꯅꯤ ꯂꯧꯊꯣꯛꯑꯒ ꯑꯩꯈꯣꯏꯒꯤ ꯆꯤꯡꯈꯠꯇꯣꯏꯅꯤ
ꯎꯝ
ꯑꯗꯨ ꯆꯤꯡꯈꯠꯂꯛꯑꯒ ꯁꯦꯝꯗꯣꯏꯅꯤ ꯑꯗꯨ ꯑꯣꯏꯔꯒꯗꯤ ꯑꯩꯒꯤ ꯍꯥꯟꯅ ꯆꯣꯟꯊꯔꯝꯕꯁꯨ ꯎꯗ꯭ꯔꯤꯕ ꯁꯔꯨꯛꯁꯦ
ꯎꯝ
ꯂꯣꯏ ꯎꯔꯅꯤ ꯁꯤꯅꯤ ꯃꯣꯏꯅ ꯍꯥꯏꯁꯦ ꯑꯩꯅ ꯑꯍꯥꯟꯕ ꯆꯠꯂꯨꯕꯗꯨꯗ ꯑꯗ ꯑꯩꯁꯨ ꯆꯣꯟꯊꯔꯒ ꯎꯗꯕꯤꯗ ꯏꯇꯩ ꯂꯩꯗꯧꯁꯔꯨꯛꯄꯨꯗꯤ ꯂꯧ ꯊꯣꯛꯑꯒ ꯆꯣꯟꯊꯔꯤ ꯁꯔꯨꯛꯇꯣ ꯂꯧꯊꯣꯛꯑꯒ ꯑꯍꯦꯟꯕ ꯐꯦꯠꯁꯤꯡꯗꯨꯣ ꯂꯧꯊꯣꯛꯑꯒꯦꯅ ꯆꯠꯂꯨꯔꯦ ꯂꯧꯊꯣꯛꯑꯦ ꯂꯧꯊꯣꯛꯑꯣ ꯏꯕꯦꯝꯃ ꯅꯪꯕꯨ ꯄꯩꯁꯥꯒꯤꯗꯤ ꯈꯟꯗꯦ ꯍꯦꯛꯛꯇ ꯃꯤꯠꯁꯦ ꯁꯨꯝ ꯆꯥꯎꯏ ꯄꯣꯝꯃꯒ ꯅꯪꯕꯨ ꯃꯤꯠꯁꯦ ꯄꯥꯡꯕꯒ ꯌꯥꯗꯕꯤꯅꯤ ꯑꯗꯒꯤ ꯍꯧꯖꯤꯛꯀꯤ ꯃꯣꯏꯒꯤ ꯁꯟ ꯒ꯭ꯂꯥꯁ ꯍꯥꯏꯕ꯭ꯔꯥ ꯒꯣꯛꯁ ꯍꯥꯏꯕ꯭ꯔꯥ ꯀꯩꯅꯣ ꯑꯃꯁꯨ ꯊꯣꯛꯏꯗꯅ
ꯎꯝ ꯊꯣꯛꯏ ꯊꯣꯛꯏ ꯍꯧꯖꯤꯛ ꯌꯥꯝ ꯊꯣꯛꯏ
ꯎꯝ ꯃꯤꯅꯗꯤ ꯏꯁꯇꯥꯏꯜ ꯑꯣꯏꯕ ꯅꯤꯡꯏ ꯌꯦꯡꯕꯗꯕꯨꯗꯤ ꯑꯎꯞꯇꯕꯥ ꯌꯥꯗꯕꯩ ꯎꯞꯄꯤꯕ ꯍꯧꯖꯤꯛ ꯀꯥꯟ ꯍꯥꯏ ꯁꯥꯕꯩ ꯋꯥꯅꯤ ꯁꯨ ꯂꯝꯕꯤ ꯁꯣꯔꯣꯛꯁꯤꯗꯤ ꯐꯠꯇ꯭ꯔꯕꯅꯤꯅ ꯎꯐꯨ ꯋꯥꯏꯐꯨꯟ ꯉꯥꯛꯇ ꯉꯥꯏꯔꯦꯗꯣ ꯑꯗꯨ ꯉꯥꯏꯔꯕꯅꯤꯅ ꯎꯞꯁꯜꯂꯛ ꯆꯠꯂꯦ ꯍꯟꯂꯛꯑꯦ ꯌꯨꯝ ꯍꯟꯂꯛ ꯄꯥꯒꯟ ꯑꯗꯨ ꯑꯥꯏꯁꯦ ꯅꯨꯡꯇꯤꯒꯤ ꯅꯣꯡꯃꯗ ꯑꯍꯨꯝꯂꯛ ꯃꯔꯤꯔꯛ ꯑꯗꯨꯝ ꯊꯣꯝꯃꯦ ꯃꯤꯠꯁꯤꯗ ꯑ꯭ꯥꯏꯁꯀꯤ ꯇꯣ ꯍꯥꯥꯞꯄꯒ ꯑꯗꯨ ꯅꯅꯦ ꯑꯁ ꯈꯪꯗꯦꯗ ꯑꯁ ꯑꯃꯨꯛꯁꯨꯅꯦ ꯀꯔꯤꯅꯅꯨꯡꯒꯤ ꯇꯧꯔꯨ ꯅꯣ ꯍꯦ ꯃꯈꯜꯜꯂꯤ ꯑꯗꯣ ꯍꯧꯖꯤꯛ ꯀꯨꯗꯤꯅꯦ ꯍꯛꯆꯥꯡꯁꯦ ꯃꯤꯠꯇꯣ ꯈꯔ ꯐꯔꯦ ꯐꯕ꯭ꯔꯗꯤ ꯎꯔꯦꯅ ꯍꯦ ꯅꯪꯕ ꯅꯨꯡꯉꯥꯏ ꯉꯥꯏꯔꯦꯅꯦꯍꯦ ꯅꯪꯕꯣ ꯅꯨꯃꯤꯠ ꯃꯉꯥꯅꯤ ꯇꯔꯥꯅꯤ ꯅꯨꯡꯉꯥꯏꯇ꯭ꯔꯁꯨ
ꯑꯥ ꯑꯥ ꯍꯣꯏ ꯀꯨꯞꯊꯔꯝꯕꯗꯣ ꯐꯔꯦꯕ ꯍꯧꯖꯤꯛ
ꯎꯝ ꯀꯨꯞꯊꯔꯝꯕꯗꯣ ꯐꯔꯦ ꯍꯅ ꯎꯔ ꯎꯕ ꯋꯥꯠꯄꯗꯣ ꯐꯖꯅ ꯃ ꯁꯦꯡꯅ ꯎꯔꯦ ꯑꯗꯣ ꯅꯪꯗꯤ ꯑꯅꯥ ꯑꯌꯦꯛꯇꯤ ꯌꯥꯎꯗꯕ꯭ꯔꯣ ꯍꯧꯖꯤꯛꯀꯥꯟꯁꯤꯕꯨ ꯀꯃꯥꯏꯅ ꯇꯧꯔꯤꯒꯦ
ꯑꯌꯦꯛ ꯊꯣꯏꯗꯣꯛꯄꯗꯤ ꯌꯥꯎꯗꯦ ꯏꯃꯥꯟꯅꯕꯤ ꯍꯧꯖꯤꯛꯀꯥꯟꯗ ꯑꯁ ꯈꯪꯗꯦ ꯍꯧꯖꯤꯛꯀꯥꯟꯗꯤ ꯀꯩ ꯍꯥꯏꯗꯣꯏꯅꯣ ꯅꯥ ꯌꯥꯎꯗꯦꯗ ꯑꯁ ꯑꯏꯪ ꯑꯁꯥ ꯍꯅꯔꯕꯒꯤ ꯏꯁꯥꯁꯦ ꯅꯨꯡ ꯅꯨꯡꯉꯥꯏꯕꯗꯤ ꯋꯥꯠ ꯂꯣꯛ ꯆꯦꯟꯗꯨꯒꯤ ꯑꯗꯨꯝ ꯇꯧꯕ ꯑꯃ ꯇꯧꯏ
ꯑ
ꯑꯗꯨꯅ ꯑꯩꯁꯨ ꯏꯁꯤꯡ ꯑꯁ ꯊꯥꯕ ꯊꯛꯇꯅ ꯈꯣꯠꯇꯅꯗꯤ ꯇꯧꯔꯤꯕꯅꯤ ꯑꯗꯨ ꯈꯪꯗꯦꯛ ꯄꯥꯛꯀꯗ꯭ꯔꯥ ꯅꯥꯔꯛꯀꯗ꯭ꯔꯥ ꯄꯥꯈꯠꯄꯗ ꯏꯁꯤꯡ ꯑꯁꯥꯕ ꯇꯧꯗꯅ ꯈꯣꯠꯇꯅ ꯌꯥꯝ ꯇꯧꯔꯤ ꯑꯩꯁꯨ ꯌꯨꯇꯣꯡ ꯇꯧꯔꯤꯅꯤ ꯅꯥꯔꯛꯇꯅꯕꯅꯤꯅ ꯑꯗ ꯏꯃꯥꯟꯅꯕꯤ ꯅꯥꯔꯛꯇꯅꯕꯕꯨ ꯅꯣꯛꯀꯣ
ꯍꯣꯏ ꯍꯣꯏ ꯍꯣꯏ ꯑꯗꯣ ꯅꯪꯁꯨ ꯍꯧꯖꯤꯛꯁꯦ ꯃꯦꯂꯦꯔꯤꯌꯥ ꯗꯦꯡꯒꯤꯅ ꯍꯧꯖꯤꯛꯁꯦ ꯀꯥꯡꯒꯤ ꯂꯥꯏꯅꯥꯒ ꯁꯟꯗꯣꯔꯛꯏꯗꯅ ꯏꯝꯐꯥꯜ ꯏꯁꯇ ꯋꯦꯁꯇ ꯃꯤ ꯈꯔꯁꯨ ꯁꯤꯔꯦꯅ ꯍꯥꯏꯕꯅꯦꯕ
ꯃꯤ ꯁꯤꯔꯕꯣ ꯍꯥꯏꯁꯦ
ꯑ ꯁꯤꯔꯕꯅꯤ ꯅꯪ ꯇ ꯗ꯭ꯔꯣ ꯍꯥꯏꯖꯤꯕꯣ
ꯀꯔꯥꯏꯗꯒꯤꯅꯣ ꯄꯥꯏ ꯈꯔ ꯊꯣꯛ
ꯎꯝ ꯇꯥꯍꯧꯗ꯭ꯔꯦ ꯍꯟꯗꯛꯁꯤꯗꯤ ꯃꯃꯥꯡꯒꯤ ꯀꯔꯤ ꯒꯤ ꯑꯃ ꯂꯥꯏ ꯇꯧꯈꯤꯗꯅ ꯀꯣꯔꯣꯅꯥ ꯅꯥꯕꯒꯤꯁꯨ ꯑꯃ ꯅꯨꯄꯤ ꯑꯃꯁꯨꯡ ꯏꯝꯐꯥꯜ ꯂꯣꯝꯗꯒꯤ ꯍꯥꯟꯅ ꯍꯧꯔꯛꯑꯦꯅ
ꯑꯥ ꯎꯝ ꯎ
ꯑ ꯑꯗꯨꯃꯥꯏꯅ ꯇꯧꯗꯦ ꯄꯥꯛ ꯁꯟꯅ ꯇꯧꯔꯒ
ꯑꯝ
ꯈꯪꯗ꯭ꯔꯦꯅꯦ ꯍꯧꯖꯤꯛꯀꯤ ꯂꯥꯏꯅꯥꯁꯤꯗ ꯖꯥꯠ ꯖꯥ ꯀꯗꯥꯏꯗꯒꯤ
ꯑꯣ ꯑꯗꯨꯗꯨꯅꯅꯦ ꯅꯪꯁꯨ ꯆꯦꯛꯁꯤꯟꯅ ꯂꯩꯌꯨ ꯂꯩꯌꯣꯗꯤ ꯑꯀꯣꯏꯕꯗꯣ ꯃꯣꯠꯍꯟꯒꯅꯨ ꯏꯁꯤꯡ ꯇꯨꯡꯍꯟꯒꯅꯨ ꯀꯥꯡ ꯃꯆꯥ ꯄꯣꯛꯇꯅꯕ ꯏꯁꯤꯡ ꯃꯥꯏꯁꯤꯡ ꯇꯨꯡꯍꯟꯗꯕꯤꯗ ꯊꯝꯃꯣ ꯕꯤꯅꯥ ꯑꯗꯒꯤ ꯕꯁꯤꯡ ꯄꯥꯎꯗꯔꯒꯨꯝꯕꯗꯣ ꯈꯔ ꯆꯥꯏꯊꯣꯛꯎ ꯑꯀꯣꯏꯕꯁꯤꯡꯗꯣ ꯍꯧꯖꯤꯛꯇꯤ ꯏꯁꯥ ꯏꯁ ꯏꯁꯥꯅ ꯏꯁ ꯆꯦꯛꯁꯤꯟꯖꯗ꯭ꯔꯒꯗꯤ ꯌꯥ ꯗꯔꯦ ꯅꯥꯕꯨ ꯅꯥꯈ꯭ꯔꯗꯤ ꯀꯟꯕꯗꯣ ꯋꯥꯏꯅ ꯍꯥꯏꯔꯤꯅꯦ ꯍꯧꯖꯤꯛꯇꯤ ꯏꯁꯥꯒꯤ ꯑꯅꯥꯕ ꯒ ꯂꯩꯔꯗꯤ ꯃꯗꯣ
ꯑꯥ ꯍꯥꯏꯌꯦ ꯍꯥꯏꯌꯦ ꯑꯗꯨꯒꯨꯝꯕ ꯍꯧꯖꯤꯛꯀꯥꯟꯒꯤ ꯂꯥꯏꯅꯥꯖꯦ ꯏꯁꯥꯒꯤ ꯑꯅꯥꯕ ꯂꯩꯇꯥꯔꯗꯤ ꯍꯧꯖꯤꯛ ꯃꯔꯨ ꯗꯤꯦꯡꯒꯤ ꯀꯩꯀꯥ ꯍꯥꯏꯕꯅꯤ ꯃꯣꯏꯅ ꯀꯟꯕ ꯋꯥꯏ ꯈꯣꯗꯤ ꯑꯗꯨ ꯇꯧ ꯍꯦꯟꯅ ꯁꯣꯛ ꯁꯆꯟꯕꯖꯥꯖꯥ ꯁꯣꯛꯆꯅꯤꯡꯅꯤ
ꯎꯝ
ꯌꯥꯔꯤꯈꯩ ꯏꯁꯥ ꯅꯥꯗꯅꯕ ꯆꯦꯛꯁꯤꯜꯂꯨꯅ ꯌꯥꯝ ꯍꯥꯏꯅꯔꯤ
ꯎꯝ ꯎꯝ ꯎꯝ ꯑ
ꯅꯣꯏ ꯀꯔꯤ ꯅꯣꯏꯒꯤ ꯑꯃ ꯀꯔꯤꯅꯣꯃ ꯑꯃꯁꯨ ꯍꯥꯏꯕꯅꯤꯅꯦ ꯑꯩꯕꯨ ꯀꯥꯎꯕ ꯀꯥꯎꯔꯦꯅꯦ ꯅꯍꯥꯟ ꯑꯃ ꯑꯗꯨ ꯑꯅꯥꯕ ꯍꯥꯏꯔꯒ ꯏꯃꯥꯟꯅꯕꯤ ꯑꯃꯒꯤ ꯃꯃꯥ ꯅꯥꯏꯌꯦꯅ ꯇꯧꯔꯤ ꯃꯣꯏꯒꯤꯗꯨꯁꯨ ꯆꯨꯝꯅꯅꯕ ꯀꯩꯅꯣꯇꯧꯕ ꯑꯣꯏꯕ ꯁꯥꯠꯅꯤ ꯅꯥꯕ ꯆꯨꯝꯅꯒꯤ ꯅꯥꯕ ꯑꯗꯨꯗ ꯀꯩꯁꯨ ꯇꯧꯔꯣꯏ ꯀꯩꯁꯨ ꯇꯧꯔꯣꯏ ꯌꯦꯡꯕ ꯊꯣꯛꯍꯧꯗꯕ ꯑꯣꯏꯔ ꯃꯥꯂꯦ ꯑꯗꯨꯃꯥꯏ ꯌꯦꯡꯊꯣꯛꯎ ꯠꯇꯕꯒꯤ ꯀꯣꯟꯅꯨꯡꯪꯗ ꯊꯦꯡꯉꯀꯥꯟꯗ ꯌꯦꯡꯕ ꯀꯥꯟꯗꯗꯤ ꯃꯥꯗꯤ ꯂꯥꯏꯅꯥꯗꯨ ꯂꯣꯏ ꯁꯨꯔꯕꯖꯥꯠꯅꯤꯗ ꯍꯥꯏꯕꯗꯤ ꯂꯥꯏꯅꯥ ꯁꯨꯕ ꯍꯥꯏ ꯑꯍꯜ ꯑꯣꯏꯣꯏꯁꯜꯂꯛꯄꯒꯤ ꯀꯩ ꯍꯥꯏꯅꯤ ꯆꯨꯔꯨꯞ ꯊꯛꯄ ꯀ ꯑꯗꯒꯤ ꯊꯥꯏꯅꯍꯟꯖꯤꯡ ꯍꯥꯏꯔꯗꯅ ꯍꯥꯏꯕꯗꯤ ꯉꯥ ꯌꯥꯏꯕ ꯈꯣꯠꯄ ꯑꯗꯨꯒꯨꯝꯕꯁꯨ ꯇꯧꯕꯒꯤ ꯃꯩꯈꯨꯗꯨꯅ ꯃꯥꯒꯤ ꯃꯁꯥꯒꯤ ꯂꯣꯛ ꯇꯧꯕꯗ ꯎꯠꯂꯣꯛ ꯈꯨꯕꯅꯤ ꯈꯣꯠꯄꯅꯤ ꯇꯧꯔꯒ ꯃꯥꯗꯤ ꯃꯩꯈꯨꯗꯨꯅꯦ ꯆꯨꯔꯨꯞ ꯊꯛꯄꯒꯤ ꯃꯩꯈꯨꯅꯦ
ꯇꯤꯚꯤꯗ ꯑꯣꯏꯔꯝꯃꯤꯔꯅꯦ ꯅꯪꯕ
ꯑꯩ ꯇꯤꯚꯤꯗ ꯍꯦꯟꯕꯤꯅꯤꯡꯤ ꯅꯕꯣ ꯇꯤꯚꯕꯤꯗꯨꯅ ꯑꯃꯨꯛ ꯈꯔ ꯐꯈ꯭ꯔꯦꯗ ꯃꯣꯏꯒꯤ ꯂꯪꯁ ꯀꯦꯟꯁꯔ ꯍꯥꯏꯕ꯭ꯔꯥ ꯀꯩꯅꯣ ꯑꯗꯨꯗꯣ ꯑꯣꯏꯔꯝꯗꯅ
ꯏꯃꯩ ꯄ ꯅꯨꯡꯉꯥꯏꯇꯦꯅꯦꯍꯦ ꯅꯅꯨꯡꯗꯣ
ꯎꯝ ꯎꯝ ꯑꯗꯨ ꯅꯨꯡꯉꯥꯏꯇꯦ ꯑꯗꯣ ꯈꯪꯗꯦ ꯃꯣꯏ ꯑꯗꯨꯁꯨ ꯊꯦꯡꯈꯤꯕꯒꯤ ꯂꯥꯁ ꯏꯁꯇꯦꯖꯅꯤ ꯍꯥꯏ ꯑꯗꯨꯅꯤ ꯍꯥꯏ ꯇꯧꯏꯤ ꯅꯨꯡꯉꯥꯏꯇꯦ ꯅꯕꯨꯗꯤꯠ ꯏꯔꯨꯏ ꯏꯃꯥꯟꯅꯕꯤꯗꯨꯗꯣ ꯈꯪꯗꯦ ꯃꯣꯏꯅ ꯀꯩꯁꯨ ꯌꯥꯝꯅ ꯀꯨꯏꯅ ꯀꯩꯅꯣ ꯇꯧꯗꯧ ꯃꯥꯟꯗ꯭ꯔꯦꯅꯗꯤ ꯍꯥꯏꯍꯧꯔꯦ ꯅꯨꯡꯉꯥꯏꯇꯦ ꯅꯨꯡꯉꯥꯏꯇꯦ ꯌꯦꯡꯉꯨ ꯇꯧꯔꯤꯁꯦ ꯑꯩ ꯀꯣꯏꯁꯤꯡꯁꯦ
ꯑꯗꯨꯗꯤ ꯃꯣꯏꯒꯤꯁꯦ ꯃꯇꯝ ꯊꯥꯔꯕ ꯖꯥꯠꯂꯥ
ꯑꯗꯨꯃꯥꯏꯅ ꯃꯇꯝꯗꯤ ꯊꯥꯕ ꯃꯥꯜꯂꯦ
ꯑꯥ
ꯐꯖꯅ ꯀꯩꯅꯣ ꯇꯧꯔꯣ ꯈꯣꯠꯂꯣ ꯍꯥꯏꯕꯒꯤ ꯃꯑꯣꯡꯗ ꯑꯗꯣ ꯍꯣꯏ ꯄꯨꯕꯨꯗꯤ ꯄꯨꯊꯔ ꯃꯥꯜꯂꯦ ꯃꯣꯏꯗꯣ ꯑꯗꯣ ꯑꯃꯨꯛ ꯑꯃꯨꯛ ꯃꯁꯥ ꯈꯔ ꯅꯨꯡꯉꯥꯏꯔꯛꯇꯕꯒ ꯈꯔꯒ ꯑꯃꯨꯛ ꯆꯠꯄꯤ ꯈꯣꯠꯄꯤꯒꯩ ꯇꯧꯔꯤ ꯃꯥꯜꯂꯦ ꯍ ꯍꯄꯤꯇꯥꯟꯁꯦ ꯈꯔꯗꯤ ꯇꯨꯀꯣꯏꯔꯕ ꯃꯥꯜꯜꯂꯤꯦ ꯃꯣꯏꯗꯣ ꯑꯩꯁꯦ
ꯑꯥ
ꯃꯅꯤꯄ ꯂ ꯂꯩꯔꯕ ꯑꯋꯥꯏꯔꯕꯅ ꯄꯥꯛꯅ ꯆꯠꯂꯒ ꯀꯃꯥꯏꯅ ꯈꯣꯠꯂꯤ ꯍꯪꯕꯗ ꯍꯦꯟꯅ ꯌꯥꯝ ꯊꯣꯏꯗꯣꯛ ꯍꯦꯟꯗꯣꯛꯄ ꯄꯩꯁꯥ ꯆꯥꯎꯅ ꯃꯇꯦꯡ ꯄꯥꯡꯗꯨꯅ ꯈꯣꯠꯇꯅ ꯇꯧꯕꯁꯨ ꯉꯪꯗꯦ ꯑꯗꯒꯤ ꯃꯣꯏꯁꯨ ꯀꯩꯁꯨ ꯅꯨꯡꯉꯥꯏꯕꯁꯨ ꯅꯠꯇꯦ ꯏꯃꯨꯡꯗꯣ ꯈꯪꯗ꯭ꯔꯗ ꯏꯃꯥꯟꯅꯕꯤꯒꯤ ꯄꯨꯟꯁꯤꯗꯣ ꯀꯔꯤ ꯑꯣꯏꯗꯣꯏꯅꯣ ꯃꯃꯥꯗꯨ ꯃꯄꯥꯗꯨꯁꯨ ꯁꯣꯜꯂꯕꯅꯤꯣ ꯃꯃꯥꯗꯨꯁꯨ ꯑꯗꯨꯃꯥꯏꯅ ꯅꯥꯁꯤꯜꯂꯛꯇꯅ ꯇꯧꯃꯤꯕ
ꯑꯣ ꯅꯨꯡꯉꯥꯏꯇꯦꯅꯦ
ꯀꯅꯣ ꯈꯪꯗꯦꯗ ꯑꯗꯣ ꯑꯃꯔꯣꯝꯗꯗꯤ ꯀꯨꯏꯅ ꯅꯥꯔꯛꯑꯕꯅꯤꯅ ꯎꯝ
ꯈꯪꯉꯕ ꯍꯟꯗꯛꯁꯦ ꯑꯩꯁꯨꯅꯦ ꯑꯩꯁꯨ ꯂꯥꯏꯅꯥ ꯁꯨꯔꯦꯗꯤꯅꯦ ꯏꯁꯥꯁꯦ ꯆꯥꯅꯤꯡ ꯊꯛꯅꯤꯡꯕ ꯐꯥꯎꯗꯤ ꯁꯣꯟꯊꯩ ꯁꯣꯟꯊꯩ ꯇꯧꯔꯒꯅꯦ ꯃꯥꯒꯤ ꯑꯥꯏ ꯔꯤꯁꯇ ꯌꯦꯡꯕꯁ ꯗꯣꯛꯇꯔꯅ ꯑꯗꯤ ꯀꯩꯝ ꯍꯥꯏꯗꯦ ꯑꯅꯥꯕ ꯂꯩꯇꯦ ꯑꯅꯥꯕ ꯂꯩꯇꯦ ꯇꯦꯁꯇꯤ ꯇꯧꯅ ꯇꯧꯍꯜꯂꯤ ꯏꯁꯥꯁꯦ ꯑꯗꯣ ꯀꯔꯤꯒꯨꯝꯕꯤ ꯑꯃ ꯂꯩꯇꯦ ꯍꯥꯏ ꯇꯧꯍꯜꯂꯤꯗꯤ ꯊꯥꯏꯔꯣꯠꯀꯤ ꯑꯃꯨꯛ ꯇꯧꯅꯤ ꯑꯗꯒꯤ ꯁꯤ ꯕꯤ ꯑꯦꯁ ꯑꯃꯨꯛ ꯇꯧꯅꯤ ꯑꯗꯒꯤ ꯑꯦꯛꯁꯔꯦ ꯑꯃꯨꯛ ꯀꯥꯞꯅꯤ ꯑ ꯃꯈꯜ ꯁꯨꯔꯦ ꯇꯦꯁ ꯇꯧꯔꯤꯁꯦ ꯑꯩꯅ ꯑꯗꯣ ꯅꯪꯕꯨ ꯅꯪꯕꯨ ꯀꯔꯤꯒꯨꯝ ꯑꯗꯨ ꯆꯥꯅꯤꯡ ꯊꯛꯅꯤꯡ ꯁꯨꯝ ꯐꯥꯎꯋꯦ ꯐꯥꯎꯗꯕꯁꯤꯕꯨ ꯀꯔꯤꯒ ꯑꯣꯏꯔ ꯆꯥꯠꯣꯅꯕ ꯂ ꯍꯧꯖꯤꯛꯀꯥꯟꯒꯤ ꯂꯥꯏꯅꯥꯗꯨꯒ ꯑꯃꯨꯛꯅꯦ ꯑꯩ ꯌꯥꯝ ꯀꯤꯌꯦꯀꯣ
ꯑꯗꯨꯗꯤ ꯑꯗꯨꯝ ꯍꯧꯖꯤꯛꯀꯥꯟꯗ ꯑꯅꯥ ꯍꯦꯟꯅ ꯈꯥꯖꯤꯜꯂꯨꯒꯤꯗꯨꯗ ꯁꯨꯝ ꯌꯦꯡꯊꯣꯛꯑꯒ ꯀꯩꯅꯣ ꯇꯧꯖꯔꯛꯀꯅꯤꯝ ꯌꯦꯡꯉꯣ ꯃꯣꯏꯒꯤ ꯀꯩ ꯀꯩꯅꯣ ꯑꯗꯣ ꯃꯣꯏꯅ ꯍꯥꯏꯕꯠꯇꯦ ꯁꯦꯡꯅ ꯂꯧꯔꯒ ꯌꯦꯡꯉꯣ
ꯎꯝ ꯎꯝ ꯎꯝ ꯎꯝ
ꯇꯥꯗꯦ ꯈꯣꯠꯇꯦ ꯍꯥꯏꯔꯤꯅꯤꯅ ꯅꯠꯇ꯭ꯔꯥ
ꯎꯝ
ꯑꯗꯨ ꯌꯦꯡꯉꯣ ꯃꯣꯏꯅ ꯀꯩ ꯀꯩ ꯍꯤꯗꯥꯛ ꯒꯨꯂꯤ ꯄꯤꯔꯛꯄ ꯈꯣꯠꯂꯛꯄꯗꯣ ꯀꯥꯏ ꯇꯧꯔꯒ ꯆꯥꯔꯒ ꯌꯦꯡꯉꯣ
ꯎꯝ
ꯆꯥꯔꯤꯅꯤꯍꯦ ꯃꯣꯏꯅ ꯍꯥꯏ ꯍꯥꯏꯔꯛ ꯍꯥꯏꯔꯛꯄ ꯏꯔꯛ ꯏꯔꯛꯄ ꯍꯤꯗꯥꯛ ꯂꯥꯡꯊꯛꯁꯦ ꯅꯪꯕꯣ ꯁꯦꯟꯗꯦ ꯀꯣꯛꯊꯣꯡ ꯀꯣꯛꯊꯣꯡ ꯇꯤꯡꯉꯤꯕ ꯑꯗꯣ ꯏꯁꯥꯅꯕꯨ ꯐꯔꯗꯤ ꯀꯟꯕꯨ ꯀꯜꯂꯗꯤꯅ ꯆꯥꯔꯤꯅꯤꯅꯦ ꯑꯗꯣ ꯈꯪꯗꯦꯗ ꯍꯤꯗꯥꯛ ꯒꯨꯂꯤꯗꯨ ꯆꯥꯔꯤꯒꯩ ꯍꯦꯛ ꯐꯩ ꯆꯥꯕ ꯍꯦꯛ ꯇꯣꯛꯄꯒꯅꯦ ꯍꯦꯛꯇ ꯆꯥꯅꯤꯡ ꯊꯛꯅꯤꯡ ꯁꯨꯡꯐꯥꯎ ꯍꯦꯛ ꯐꯥꯎꯗꯕ ꯏꯁꯥꯁꯦ ꯀꯔꯤꯅꯣ ꯈꯪꯗ꯭ꯔꯦꯗ ꯀꯃꯥꯏꯅ ꯇꯧꯕ ꯒꯨꯂꯤꯅꯣ ꯑꯩꯁꯨ ꯈꯪꯗ꯭ꯔꯦ ꯆꯥꯔꯤꯈꯩ ꯐꯩ ꯆꯥꯗ꯭ꯔꯒ ꯍꯦꯛ ꯐꯠꯇꯕ ꯇꯧꯔꯤꯁꯦ ꯑꯩꯈꯣꯏꯅ ꯈꯜꯂꯤꯁꯤꯅ ꯃꯇꯝ ꯈꯔ ꯆꯥꯐꯝ ꯊꯣꯛꯄ ꯆꯥꯕꯤꯔꯒ ꯐꯈꯤꯕꯑꯣꯏꯗꯤ ꯐꯕ ꯁꯨꯝ ꯆꯍꯤ ꯆꯨꯞꯄꯥ ꯁꯨꯝ ꯍꯥꯏꯕꯗꯤ ꯁꯤꯗ꯭ꯔꯤꯐꯥꯎ ꯂꯣꯏꯅꯧꯗꯤ ꯀꯅꯥꯅ ꯉꯝꯅꯤ ꯍꯤꯗꯥꯛ ꯂꯥꯡꯊꯛ ꯃꯌꯥꯝꯗꯣ
ꯀꯨꯞꯅ ꯑꯝꯇꯪ ꯌꯦꯡꯊꯣꯛꯏꯅꯦ ꯐꯖꯅ ꯀꯃꯥꯏꯅ ꯇꯧꯕꯅꯣꯗꯣ ꯍꯥꯏꯗꯤ ꯆꯥꯔꯤꯈꯩ ꯐꯩ ꯆꯥꯗ꯭ꯔꯒ ꯇꯣꯛꯄ ꯑꯗꯣ ꯆꯥꯗ꯭ꯔꯒ ꯐꯠꯇꯦꯗꯣ ꯑꯗꯨ ꯐꯖꯅ ꯀꯨꯞꯅ ꯌꯦꯡꯊꯣꯛꯇ꯭ꯔꯒꯗꯤ
ꯎꯝ
ꯄꯩꯁꯥꯗꯤ ꯄꯪꯆꯪꯗ ꯆꯪ
ꯎꯝ
ꯅꯠꯇ꯭ꯔꯣ ꯄꯩꯁꯥꯕꯨ ꯀꯌꯥꯝ ꯆꯪꯈ꯭ꯔꯒꯦ ꯅꯪꯕꯨ ꯍꯟꯗꯛꯀꯤ ꯇꯧꯕꯗꯨꯗꯥ ꯃꯌꯥꯝꯕꯨꯗꯤ ꯈꯔ ꯆꯪꯉꯝꯃꯅꯤ
ꯑ ꯄꯩꯁꯥꯗꯤ ꯅꯪꯕꯨ ꯈꯔꯗꯤ ꯆꯪꯉꯦ ꯑꯗꯨ ꯆꯪꯒꯦ ꯆꯪꯖꯁꯅꯨ ꯐꯕꯨ ꯐꯔꯗꯤꯅ ꯇꯧꯕꯅꯤꯅꯦꯍꯦ ꯑꯗꯨ ꯀꯥꯟꯅꯗꯦꯅꯦ ꯅꯪꯕꯣ
ꯍꯣꯏꯅꯦ ꯃꯥꯅꯤ ꯄꯩꯁꯥꯗꯤ ꯆꯪꯒꯦ ꯆꯪꯖꯁꯅꯨ ꯍꯛꯆꯥꯡ ꯐꯕꯗꯨꯅ ꯃꯔꯨꯅꯤ
ꯎꯝ
ꯐꯖꯅ ꯅꯪꯁꯨ ꯍꯤꯗꯥꯛ ꯒꯨꯂꯤꯗꯣ ꯃꯥꯅꯤ ꯃꯥꯅꯤ ꯍꯛꯆꯥꯡ ꯐꯕꯅ ꯂꯟꯅꯤ ꯍꯤꯗꯥꯛ ꯀꯨꯂꯤꯗꯣ ꯐꯖꯅ ꯆꯥꯊꯣꯛ
ꯑꯗꯨ ꯉꯥꯛꯇ ꯊꯝꯈꯤꯒꯦꯀꯣ
ꯊꯝꯃꯣ ꯊꯝꯃꯣ
ꯎꯝ ꯊꯝꯃꯦ ꯊꯝꯃꯦ
ꯎꯝ ꯎꯝ ꯎꯝ ꯍꯣꯏ ꯍꯣꯏ